ꯍꯜꯂꯣ
ꯍꯥꯎ
ꯇꯥꯔꯕꯣ
ꯇꯥꯏꯌꯦ ꯇꯥꯏꯌꯦ
ꯆꯥꯛ ꯆꯥꯔꯕꯣ
ꯆꯥꯔꯦ ꯅꯪꯗꯤ ꯆꯥꯔꯕꯣ
ꯑꯩꯁꯨ ꯆꯥꯔꯦ ꯀꯩ ꯏꯟꯖꯥꯡ ꯆꯥꯔꯒꯦ ꯉꯁꯤꯁꯤꯕꯣ
ꯀꯔꯤ ꯀꯩꯅꯣ ꯃꯊꯦꯜ ꯈꯔ ꯊꯣꯡꯖꯜꯂꯦ ꯄꯪꯊꯣꯡꯗ ꯁꯤꯡꯖꯨ ꯑꯃꯒ ꯇꯧꯔꯒ ꯆꯥꯔꯤ ꯅꯪꯗꯤ ꯀꯩ ꯃꯊꯦꯜ ꯆꯥꯔꯒꯦ
ꯑꯩꯗꯤ ꯉꯁꯤ ꯇꯣꯔꯣꯕꯣꯠ ꯀꯥꯡꯁꯣꯏ ꯇꯧꯋꯦ ꯑꯗꯨꯒ ꯀꯥꯡꯍꯧ ꯑꯃ ꯉꯧꯔꯦ ꯑꯗꯨꯒ ꯆꯥꯔꯦ ꯅꯪꯕꯨ ꯍꯣꯁꯇꯦꯜꯗ ꯂꯥꯛꯑꯕꯣ
ꯂꯥꯛꯑ‌ꯦ ꯂꯥꯛꯑꯦ ꯉꯔꯥꯡ ꯂꯥꯛꯑ‌ꯦ
ꯑꯣ ꯌꯨꯝꯗ ꯀꯌꯥꯝ ꯀꯨꯏꯅ ꯂꯩꯔꯨꯔꯒꯦ ꯅꯪ
ꯊꯈꯥꯏꯃꯨꯛꯀꯤ ꯆꯥꯡ ꯂꯩꯔꯨꯔꯦ ꯑꯗꯨꯒꯤ ꯀꯨꯏꯃꯜꯂꯦꯅ ꯑꯗꯨꯝ ꯂꯥꯛꯑꯕ ꯉꯔꯥꯡꯗꯣ
ꯌꯨꯝꯗ ꯑꯅꯥ ꯑꯌꯦꯛꯀ ꯌꯥꯎꯕ ꯅꯪꯕꯨ ꯑꯗꯥꯝ ꯀꯨꯏꯅ ꯂꯩꯔꯨꯏꯗꯨꯕꯨ ꯂꯧꯁꯤꯡꯒ ꯀꯃꯥꯏꯅ ꯇꯧꯍꯧꯔꯒꯦ
ꯑꯅ ꯑꯩꯌꯦꯛ ꯌꯥꯎꯗꯦꯗ ꯑꯗꯨꯝ ꯂꯩꯈꯤꯕ ꯑꯗꯒꯤ ꯊꯕꯛ ꯑꯃ ꯑꯃ ꯇꯧꯕꯒꯤ ꯃꯔꯥꯡ ꯃꯔꯥꯡ ꯇꯧꯕꯗꯣ ꯑꯗꯨꯝꯅꯦ ꯂꯩꯊꯔꯕ ꯂꯧꯁꯤꯡ ꯍꯥꯏꯁꯦ ꯑꯗꯨꯝ ꯍꯣꯏ ꯁꯝꯄꯣꯠ ꯀꯩꯀꯥ ꯈꯣꯏꯗꯅ ꯈꯔꯗꯤ ꯍꯧꯅꯔꯦ ꯑꯉꯟ ꯐꯧꯁꯨ ꯂꯣꯏꯅ ꯂꫭꯛꯄ ꯂꯣꯏꯅꯔꯕꯝꯃꯤꯅ ꯑꯗꯨꯝ ꯅꯣꯡꯁꯨ ꯈ ꯂꯥꯛꯅꯔꯦꯗꯅ ꯍꯧꯖꯤꯛꯀꯥꯟꯁꯦ ꯑꯗꯨꯒꯤ ꯁꯝꯄꯣꯠ ꯈꯣꯏꯏ ꯈꯣꯠꯇꯅ ꯈꯔꯗꯤ ꯇꯧꯍꯧ ꯇꯧꯍꯧꯔꯦ ꯅꯣꯏꯒꯤꯗꯤ ꯀꯃꯥꯏ ꯀꯃꯥꯏꯅ ꯇꯧꯔꯒꯦ꯫ ꯍꯜꯂꯣ꯫
ꯇꯥꯔꯕꯣ꯫
ꯇꯥꯏꯌꯦ ꯇꯥꯏꯌꯦ꯫
ꯑꯣ ꯌꯨꯝꯒ ꯋꯥꯔꯤ ꯁꯥꯟꯅꯕꯗꯗꯤ ꯎꯝ ꯀꯩꯅꯣ ꯇꯧꯋꯦ ꯍꯥꯏꯔꯛꯑꯦ ꯅꯣꯡꯗꯣ ꯍꯧꯖꯤꯛ ꯐꯖꯅ ꯇꯥꯗꯕꯒꯤꯅꯦ ꯏꯁꯤꯡ ꯂꯩꯇꯦꯅ ꯍꯥꯏꯔꯛꯑꯦꯕ ꯑꯗꯨꯒꯤ ꯍꯣꯏ ꯅꯣꯡꯗꯣ ꯈꯔ ꯇꯔꯥꯛ ꯑꯗꯤ ꯐꯗꯧꯅꯦ ꯑꯗꯨ ꯂꯧꯗꯣ ꯑ ꯌꯥꯝꯅ ꯍꯥꯏꯗꯤ ꯍꯨꯟꯕ ꯌꯥꯅꯕ ꯈꯣꯠꯅꯕ ꯈꯣꯏꯗꯣꯛꯇꯧꯗꯣ ꯏꯁꯤꯡ ꯂꯩꯇꯝꯅꯤꯅ ꯌꯥꯗ꯭ꯔꯤꯅ ꯍꯥꯏꯔꯛꯑꯦ ꯑꯩꯈꯣꯏꯒꯤꯗꯤ꯫
ꯑꯣ ꯑꯩꯈꯣꯏꯒꯤꯅ ꯀꯅꯦꯜ ꯏꯁꯤꯡꯗꯣ ꯈꯔꯒ ꯊꯥꯕ ꯍꯧꯅꯍꯧꯔꯕꯅꯦ ꯑꯗꯨꯅꯁꯨ ꯑꯣꯏꯔꯝꯕ ꯇꯥꯔꯦ ꯅꯣꯡꯗꯨ ꯍꯣꯏꯅꯦ ꯅꯣꯡꯁꯦ ꯆꯤꯐꯦꯠ ꯆꯤꯐꯦꯠꯇꯤ ꯇꯧꯏꯤ ꯇꯥꯗꯧ ꯃꯥꯜꯂꯒ ꯅꯣꯡꯃꯗꯤ ꯑꯗꯨ ꯃꯪꯉꯤꯅꯤ ꯇꯥꯗꯕ꯭ꯔꯁꯨ ꯅꯠꯇꯦ ꯑꯗꯣ ꯇꯥꯔꯁꯨ ꯀꯩꯅꯣ ꯃꯇꯧꯅ ꯐꯖꯅ ꯇꯥꯕꯗꯤ ꯑꯣꯏꯕꯗꯤ ꯅꯠꯇꯦ ꯇꯧꯔꯤꯁꯦ꯫
ꯑꯗꯨꯅꯦ ꯍꯧꯖꯤꯛꯁꯨꯅꯦ ꯉꯥꯏꯍꯥꯛ ꯂꯩꯔ ꯃꯇꯠ ꯃꯇꯠ ꯑꯃꯨꯛ ꯇꯥꯔꯅꯤ ꯉꯍꯥꯛ ꯂꯩꯔ ꯃꯇꯠ ꯃꯇꯠ ꯑꯃꯨꯛ ꯇꯥꯔꯅꯤ ꯂꯝꯕꯤ ꯅꯥꯟꯅꯕ ꯈꯨꯇꯥ ꯑꯣꯏꯅ ꯇꯧ ꯂꯩꯔꯦ ꯍꯥꯏꯕ ꯑꯣꯏꯅꯕ ꯂꯧꯁꯤꯡ ꯆꯥꯕ ꯌꯥꯅꯕ ꯍꯟꯗꯛꯇꯤ ꯁꯨꯡꯇꯥ ꯇꯥꯗ꯭ꯔꯦ ꯅꯍꯥꯟꯈꯩꯅ ꯃꯃꯥꯡ ꯃꯃꯥꯡ ꯆꯍꯤꯒꯩꯅ ꯍꯦꯛ ꯑ ꯀꯩꯅꯣꯗꯒꯤ ꯎꯝ ꯁꯖꯤꯕꯨ ꯀꯥꯂꯦꯟꯗꯩ
ꯍꯜꯂꯣ꯫
ꯍꯜꯂꯣ꯫
ꯅꯪꯒꯤ ꯐꯣꯟꯁꯦ ꯑꯃꯨꯛꯃꯨꯛ ꯇꯠꯂꯤꯅꯦ ꯅꯦꯠꯋꯥꯛꯀ ꯅꯨꯡꯉꯥꯏꯇꯕ꯭ꯔꯣ꯫
ꯑꯣ ꯇꯥꯔꯕꯣ꯫
ꯇꯥꯔꯦ ꯇꯥꯔꯦ ꯍꯧꯖꯤꯛꯄꯨꯗꯤ ꯑꯃꯨꯛ ꯇꯠꯂꯨꯔꯦ ꯑꯗꯨꯅꯅꯦ꯫
ꯑꯣ ꯅꯦꯠꯋꯥꯛ ꯅꯨꯉꯥꯏꯇꯕ
ꯎꯝ꯫ ꯈꯪꯗꯦ ꯇꯧꯔꯤꯁꯦ꯫ ꯁ꯭ꯋꯥꯏꯗꯅꯅꯦ ꯏꯁꯤꯡꯁꯦ ꯈꯤꯇꯪ ꯇꯥꯕꯒ ꯄꯨꯡꯊꯨꯝꯗ ꯊꯨꯝꯃꯤ ꯑꯥꯗ ꯑꯩꯈꯣꯏ ꯑꯗꯣꯝꯗ ꯊꯨꯝꯗꯧꯕ ꯂꯧꯕꯨꯛꯀꯨꯝꯕꯗꯅ ꯏꯁꯤꯡ ꯑꯃꯠꯇ ꯍꯦꯛꯇ ꯂꯩꯇꯦ ꯇꯧꯔꯤꯁꯦ꯫ ꯀꯃꯥꯏ ꯇꯧꯗꯣꯏꯅꯣ ꯈꯪꯗꯦ꯫
ꯑꯗꯨꯅꯦ ꯃꯌꯥꯝꯖꯦ ꯂꯣꯏꯅ ꯋꯥꯅꯔꯦ ꯂꯧꯁꯤꯡ ꯎꯕ ꯌꯥꯅꯅꯔꯔꯣꯗꯔꯅ ꯇꯧꯔꯤꯖꯦ꯫ ꯎ ꯋꯥ ꯌꯥꯟꯊꯠꯄ ꯃꯤꯁꯤꯡꯁꯤꯅ ꯍꯧꯖꯤꯛꯁꯦ ꯌꯥꯝꯅ ꯑꯗꯨꯒꯨꯝꯕ ꯇꯧꯕꯗꯒꯤꯅꯤꯅꯦ ꯇꯧꯔꯛꯏ ꯃꯌꯥꯝꯖꯦ ꯀ꯭ꯂꯥꯏꯃꯦꯠ ꯆꯦꯟꯖ ꯃꯌꯥꯝ ꯇꯧ ꯄꯗꯒꯤ ꯑꯑꯣꯟꯕ ꯃꯌꯥꯝ ꯑꯃ ꯂꯥꯛꯏꯕꯁꯤꯅꯤꯅꯦ ꯁꯥꯕꯅ ꯈꯥꯡꯕꯁꯨ ꯉꯝꯅꯗ꯭ꯔꯦ ꯍꯧꯖꯤꯛꯁꯦ ꯑꯩꯈꯣꯏꯒꯤ ꯂꯝ ꯁꯤꯗꯕꯨꯛ ꯁꯨꯛ ꯁꯥꯔꯦ ꯃꯄꯥꯟ ꯂꯝꯗꯗꯤ ꯀꯌꯥꯝ ꯁꯥꯔꯝꯃꯅꯤ ꯌꯦꯡꯉꯨ ꯈꯜꯂꯒ꯫
ꯑꯗꯨꯅꯦ ꯑꯗꯨꯅꯦ ꯍꯥꯟꯅꯗꯤ ꯑꯩꯈꯣꯏꯗꯣ ꯀꯥꯂꯦꯟꯅꯤ ꯁꯥꯏ ꯍꯥꯏꯇꯥꯔꯁꯨ ꯁꯤ ꯌꯧꯅꯗꯤ ꯁꯥꯗ ꯅꯦꯕ ꯍꯧꯖꯤꯛꯀꯤ ꯁꯥꯕꯁꯤꯅꯅꯦ ꯈꯪꯗꯦ ꯏꯁꯤꯡ ꯃꯅꯤꯟꯒꯤ ꯆꯥꯡꯁꯨ ꯌꯥꯝ ꯌꯥꯎꯕꯩꯔꯥ ꯅꯣꯡ ꯑꯃꯨꯛ ꯃꯪꯖꯟ ꯅꯨꯡꯁꯥꯒ ꯁꯥꯖꯟꯕꯗꯣ ꯏꯁꯥꯗ ꯀꯥꯊꯦꯛꯉꯩ ꯁꯥꯕ ꯑꯃ ꯌꯥꯎꯏ ꯉꯍꯥꯋꯥꯏ ꯗꯤ ꯌꯦꯡꯉꯨ ꯑꯗꯨꯝ ꯏꯉꯥ ꯏꯪꯉꯦꯟꯒꯁꯦ ꯅꯣꯡꯖꯨ ꯃꯇꯝꯒꯤ ꯑꯗꯨꯝ ꯏꯪꯉꯤꯅꯦꯕ ꯑꯗꯒꯤ ꯍꯧꯖꯤꯛꯀꯥꯟꯗꯤ ꯅꯤꯡꯊꯝꯊꯥ ꯍꯥꯏꯔ ꯀꯌꯥꯃꯨꯛ ꯏꯪꯉꯤꯒꯦꯅꯦ ꯄꯣꯏꯅꯨ ꯋꯥꯛꯁꯤꯡ ꯁ꯭ꯋꯥꯏꯋꯥꯏꯗꯅ꯫ ꯔ ꯏꯪꯕ ꯅꯠꯇꯅ ꯑꯇꯩꯗꯗꯤ ꯑꯗꯨꯝ ꯅꯨꯡꯁꯥꯁꯦ ꯊꯣꯛꯑꯦ ꯍꯥꯏꯕ ꯅꯍꯥꯟꯋꯥꯏꯗꯤ ꯇꯔꯄꯟꯒ ꯀꯠꯅꯕ ꯃꯇꯝꯗ꯫ ꯏꯁꯤꯡꯗꯒ ꯇꯔꯄꯟ ꯊꯥꯗꯕꯒꯤ ꯆꯠꯄꯗꯣ ꯑꯗꯨꯝ꯫ ꯇ꯭ꯔꯛ ꯇ꯭ꯔꯛ ꯆꯤꯡꯁꯤꯜꯂꯒ ꯏꯪꯉꯤꯅꯦ ꯍꯧꯖꯤꯛꯅ ꯈꯪꯗꯦꯗ ꯇꯧꯔꯤꯁꯦ ꯑꯍꯣꯡꯕꯁꯦ ꯀꯌꯥꯝ ꯍꯣꯡꯉꯒꯦꯗꯣ ꯌꯦꯡꯉꯨꯅ꯫ ꯇꯧꯔꯤꯁꯦ꯫
ꯑꯗꯨꯅꯤ ꯑꯩꯈꯣꯏ ꯕꯕꯥꯍꯣꯏꯅ ꯑꯉꯥꯡ ꯑꯣꯏꯔꯤꯉꯩ ꯃꯇꯝꯗꯗꯤ ꯇꯔꯄꯜ
ꯎꯝꯝ ꯑꯃꯨꯛ ꯇꯠꯈ꯭ꯔꯦꯅꯦ ꯅꯪꯒꯤ ꯐꯣꯟꯁꯦ ꯍꯜꯂꯣ
ꯍꯜꯂꯣ
ꯌꯥꯝ ꯅꯨꯡꯉꯥꯏꯇꯦꯅꯦ ꯇꯧꯔꯤꯁꯦ ꯑꯃꯨꯛ ꯌꯥꯝꯅ ꯇꯠꯂꯤ ꯉꯁꯤꯒꯤꯗꯤ ꯀꯩꯅꯣ ꯅꯦꯠꯋꯥꯛꯁꯤꯕꯨ꯫
ꯈꯪꯗꯦꯅꯦ ꯇꯥꯔꯕꯣ꯫
ꯇꯥꯔꯦ ꯇꯥꯔꯦ ꯁꯥꯡꯅ ꯑꯃꯨꯛ ꯇꯠꯂꯨꯔꯦ꯫
ꯑꯁ ꯀꯩꯅꯣ ꯈꯪꯗꯦ ꯉꯁꯤ ꯅꯦꯠꯋꯥꯛꯁꯦ ꯌꯥꯝ ꯅꯨꯡꯉꯥꯏꯇꯔꯦꯅꯦ꯫
ꯑꯗꯨꯅꯦ
ꯑꯣ ꯑꯩꯈꯣꯏ ꯕꯕꯥ ꯍꯣꯢꯅ ꯑꯉꯥꯡ ꯑꯣꯏꯔꯤꯉꯩ ꯃꯇꯝꯗꯣ ꯑꯗꯨꯗꯗꯤ ꯂꯩꯆꯤꯟꯒ ꯌꯥꯝ ꯊꯥꯏ ꯍꯥꯏꯕ ꯇꯥꯔꯄꯥꯜ ꯃꯇꯝꯁꯤ ꯍꯧꯖꯤꯛꯇꯤ ꯁꯥꯕꯅ ꯈꯥꯡꯉꯝꯗ꯭ꯔꯦꯅ ꯍꯧꯖꯤꯛ ꯌꯥ ꯀꯩꯅꯣ ꯅꯕꯦꯝꯕꯔ ꯗꯤꯁꯦꯝꯕꯔ ꯌꯧꯗ꯭ꯔꯤꯐꯥꯎ ꯏꯪꯗ꯭ꯔꯦꯗꯅ ꯑꯗꯨꯅ ꯑꯍꯣꯡꯕꯁꯦ ꯌꯥꯝ ꯊꯤꯅ ꯂꯩꯔꯦ ꯑꯩꯅ ꯑꯉꯥꯡ ꯑꯣꯏꯔꯤꯉꯩ ꯃꯇꯝꯐꯥꯎ ꯏꯪꯈꯣꯜꯗꯒ ꯍꯥꯏꯗꯤ ꯄꯨꯈꯝꯒꯨꯝꯕꯗ ꯏꯁꯤꯡ ꯈꯔ ꯍꯥꯞꯄ ꯊꯝꯃꯝꯕꯁꯦ ꯅꯣꯡꯉꯥꯟꯕꯗ ꯐꯝꯖꯤꯜꯂꯒ ꯂꯣꯏ ꯂꯩꯔꯝꯃꯦ ꯍꯧꯖꯤꯛꯇꯤ ꯑꯗꯨꯝꯕꯗꯨ꯫ ꯇꯧꯗꯧ ꯐꯝꯖꯤꯟꯗꯧꯕ ꯃꯥꯟꯗ꯭ꯔꯦꯗ꯫ ꯍꯥꯏꯗꯤ ꯏꯪꯉꯁꯨ ꯏꯪꯕꯒꯤ ꯆꯥꯡꯁꯦ ꯌꯥꯝꯅ ꯍꯟꯊꯔꯕ ꯃꯥꯜꯂꯦꯕ꯫
ꯃꯥꯅꯤ ꯃꯥꯅꯤ ꯅꯍꯥꯟꯋꯥꯏ ꯏꯄꯨ ꯑꯣꯏꯅꯒ ꯇꯥꯏꯄꯣꯟ ꯁꯣꯏꯕꯒꯤ ꯍꯩꯔꯨꯛ ꯀꯩꯀꯥ ꯏꯁꯤꯡꯗ ꯊꯥꯗꯕ ꯆꯠꯄꯗꯣ ꯑꯩꯈꯣꯏꯁꯨ ꯑꯗꯨꯝ ꯈꯨꯜꯂ ꯄꯥꯡꯆꯥꯗ ꯆꯥꯅꯩꯗꯅ ꯑꯗꯨꯝ ꯀꯥꯟꯗꯗꯤ ꯑꯗꯨꯝ ꯏꯪꯉꯤꯅꯦ ꯆꯠꯄꯒꯗꯣ ꯐꯨꯔꯤꯠ ꯑꯊꯥꯒꯗꯣ ꯂꯤꯠꯁꯤꯟꯗꯅ ꯍꯜꯂꯛꯄꯒ ꯍꯥꯏꯗꯤ ꯇꯔꯄꯣꯟꯒꯤ ꯂꯥꯏ ꯈꯣꯏꯔꯝꯕꯒꯤ ꯏ ꯏꯖꯅꯕꯒ ꯍꯥꯏꯅꯕꯗꯣ ꯏꯪꯌꯦꯅ ꯅꯤꯡ ꯀꯩꯅꯣ ꯇꯧꯔꯤꯅꯦ ꯅꯤꯡꯉꯥꯏ ꯌꯥꯝ ꯇꯧꯔꯤꯅꯦ ꯍꯥꯏꯕ ꯍꯧꯖꯤꯛꯇꯤ ꯌꯦꯡꯉꯣ ꯏꯪꯕꯒꯥꯏꯁꯦ ꯀꯩꯅꯣ ꯇꯧꯗ꯭ꯔꯦ ꯌꯥꯝꯅ
ꯑꯗꯨꯅꯦ ꯈꯪꯗꯦ ꯇꯧꯔꯤꯁꯦ ꯍꯧꯖꯤꯛꯀꯥꯟꯁꯦ ꯑꯁ ꯍꯤꯡꯕꯁꯦ ꯌꯥꯝꯅ ꯋꯥꯔꯛꯀꯗꯧꯔꯤ ꯃꯤꯑꯣꯢꯕꯁꯦ ꯒ꯭ꯌꯥꯟ ꯇꯥꯕ ꯌꯥꯝꯅ ꯋꯥꯠꯄꯗꯒꯤꯀꯣ ꯑꯗꯣ ꯐꯔꯦ ꯁꯤꯅꯦ ꯁꯤ ꯑꯣꯏꯈ꯭ꯔꯦ ꯅꯪꯕꯨ ꯑꯦꯛꯖꯥꯝ ꯅꯨꯡꯖꯥꯝꯒ ꯇꯧꯕ ꯇꯧꯔꯕꯣ ꯀꯃꯥꯏꯅ ꯇꯧꯔꯒꯦ ꯍꯟꯗꯛꯅ ꯁꯦꯃꯤꯁꯇꯔ ꯀꯌꯥ ꯀꯥꯔꯤꯅꯣ ꯢꯆꯦ ꯋꯥꯔꯤ ꯁꯥꯟꯅꯗꯕꯁꯨ ꯀꯨꯏꯔꯦ
ꯁꯦꯀꯦꯟ ꯀꯥꯔꯤꯅꯦ ꯇꯧꯗꯨꯔꯦ ꯇꯧꯗꯣꯔꯦ ꯃꯊꯪ ꯊꯥꯒꯤ ꯇꯥꯡ ꯇꯔꯥ ꯁ꯭ꯋꯥꯏꯗꯒꯤ ꯍꯧꯔꯅꯤ ꯑꯁ ꯑꯩꯗꯤ ꯅꯨꯡꯕꯨ ꯅꯨꯡꯉꯥꯏꯇꯦ ꯇꯧꯔꯤꯁꯦ ꯀꯥꯡ ꯃꯅꯨꯡꯗꯣ ꯑꯦꯛꯖꯥꯝ ꯇꯥꯏꯅꯦ ꯇꯧꯔꯤꯁꯦ ꯀꯥꯡꯗꯣ ꯀꯨꯏꯁꯨ ꯀꯨꯏꯗ꯭ꯔꯦꯗꯅ ꯀꯩꯅꯣ ꯇꯧꯕ ꯐꯪꯗ꯭ꯔꯦ ꯍꯟꯗꯛꯁꯤ ꯗ ꯀꯩꯅꯣ ꯇꯧꯒꯦ ꯇꯧꯔꯒ ꯑꯦꯛꯖꯥꯝꯗꯣ ꯑꯃꯨꯛ ꯇꯥꯁꯜꯂꯦ
ꯑꯣ ꯑꯦꯛꯖꯥꯝ ꯃꯅꯨꯡꯗ ꯀꯥꯡ ꯑꯃꯨꯛ ꯇꯥꯔꯛꯇꯣꯔꯕ ꯅꯪꯒꯤꯗꯣ ꯑꯗꯨꯗꯤ ꯑꯁ ꯐꯔꯛꯅꯤꯅꯦ ꯑꯩꯈꯣꯏꯗꯣ ꯀꯣꯏꯕ ꯆꯠꯁꯦ ꯍꯥꯏꯕ꯭ꯔꯥ ꯀꯩꯅꯣꯃ ꯍꯥꯏꯅꯈꯤꯗꯥꯢꯅꯦ
ꯑꯗꯨꯅꯦ ꯀꯥꯡ ꯍꯦꯛ ꯅꯣꯉꯥꯟꯕꯒꯕꯨꯗꯤ ꯂꯣꯏꯗꯣꯏꯅꯦꯕ ꯑꯗꯨ ꯑꯣꯏꯔꯁꯨ ꯈꯪꯗꯦ ꯂꯥꯏꯔꯤꯛꯁꯤꯅ ꯍꯥꯟꯅꯅ ꯈꯔ ꯄꯥꯕ ꯑꯣꯏꯔꯗꯤ ꯐꯩ ꯂꯥꯏꯔꯤꯛꯁꯨ ꯄꯥꯗꯦ ꯇꯧꯔꯤꯕ ꯑꯦꯛꯖꯥꯝ ꯃꯌꯥꯗ ꯈꯛꯇꯪ ꯅꯝꯐꯨ ꯁꯥꯐꯨꯗ ꯄꯥꯕꯁꯤꯅꯗꯤ ꯑꯣꯏꯌꯨ ꯌꯥꯗꯦꯅꯦ
ꯍꯣꯏ ꯍꯣꯏ ꯈꯔ ꯋꯥꯠꯂꯤꯉꯩꯗꯒꯤ ꯄꯥꯔꯣ ꯀꯨꯏꯕꯨꯗꯤ ꯀꯨꯏꯗ꯭ꯔꯦ ꯅꯪꯒꯤ ꯑꯦꯛꯖꯥꯝꯗꯣ ꯈꯔ ꯄꯥꯍꯧꯔꯣ ꯍꯧꯖꯤꯛ ꯋꯥꯠꯂꯤꯉꯩꯗꯒꯤ ꯑꯦꯛꯖꯥꯝ ꯃꯅꯨꯡꯗ ꯂꯥꯏꯔꯤꯛ ꯄꯥꯕꯗ ꯇꯦꯟꯁꯟ ꯌꯥꯝꯅ ꯋꯥꯡꯕꯅꯤ ꯏꯔꯀꯥꯟꯗꯁꯨ ꯑꯦꯛꯖꯥꯝꯗꯣ ꯐꯝꯃ ꯀꯥꯟꯗꯁꯨ ꯂꯣꯏꯅ ꯀꯥꯎꯊꯣꯛꯄꯅꯦ ꯑꯗꯨꯅ ꯈꯔ ꯄꯥꯍꯧꯔꯣ ꯍꯧꯖꯤꯛꯇꯒꯤ ꯑꯗꯣ ꯅꯪ ꯍꯧꯖꯤꯛ ꯄꯥꯍꯧꯔꯗꯤ ꯀꯥꯡꯗꯣ ꯍꯥꯏꯗꯤ ꯉꯥꯛꯇꯪ ꯅꯨꯡꯊꯤꯟ ꯑꯣꯏꯔꯁꯨ ꯊꯣꯛꯎꯕ ꯀꯩꯁꯨ ꯀꯥꯏꯔꯣꯏꯗ ꯑꯗꯨꯅ ꯍꯥꯏꯗꯤ ꯉꯥꯏꯍꯥꯛ ꯂꯥꯏꯔꯤꯛ ꯑꯗꯨꯝ ꯄꯥꯔꯒꯁꯨ ꯂꯩꯗꯧ ꯅꯠꯇꯦ ꯅꯨꯃꯤꯠ ꯆꯨꯞꯄ ꯗꯨꯃꯥ ꯑꯗꯨꯒ ꯆꯪꯁꯨ ꯆꯪꯉꯣꯏ
ꯑꯗꯨꯝ ꯑꯗꯨꯝ ꯑꯗꯨꯅꯦ ꯑꯩꯁꯨ ꯈꯜꯂꯤꯁꯦ ꯃꯤꯅ ꯀꯥꯡ ꯆꯤꯡꯕꯒꯤ ꯃꯈꯣꯟꯗꯨꯠꯒꯤ ꯃꯔꯛꯇꯨꯗ ꯁ꯭ꯋꯥꯏꯁꯤꯗ ꯑꯁ ꯉꯝꯃꯣꯏ ꯉꯝꯃꯣꯏ ꯑꯗꯨꯝ ꯑꯥ ꯅꯨꯡꯊꯤꯟꯗꯨꯃ ꯑꯌꯨꯛ ꯍꯥꯏꯗꯤ ꯅꯣꯡꯃꯗꯨꯃꯛ ꯄꯨꯂꯞ ꯅꯠꯇ꯭ꯔꯁꯨ ꯅꯨꯡꯊꯤꯟ ꯉꯍꯥꯡꯗꯨꯃꯛ ꯀꯣꯏꯊꯣꯛꯑꯒ ꯈꯦꯖꯤ ꯆꯥꯕ꯭ꯔꯥ ꯑꯃ ꯇꯧꯕ꯭ꯔꯥ ꯀꯔꯤ ꯇꯧꯕꯗꯣ ꯂꯪ ꯀꯣꯏꯔꯨꯕ ꯁꯨꯝ ꯀꯥꯏꯕ ꯅꯠꯇꯦ ꯀꯣꯏꯔꯨꯁꯤ ꯌꯥꯏꯌꯦ ꯀꯩꯗꯧꯔꯒꯦ ꯐꯣꯟꯁꯤꯕꯣ ꯉꯁꯤꯁꯤꯕꯣ ꯅꯦꯠꯋꯥꯛꯁꯤꯕꯣ
ꯇꯥꯔꯕꯣ
ꯇꯥꯔꯦ ꯀꯩꯅꯣ ꯆꯞ ꯆꯞ ꯌꯥꯝ ꯂꯦꯞꯇ꯭ꯔꯣ ꯉꯁꯤꯗꯤ
ꯈꯪꯗꯦꯅꯦ ꯉꯁꯤ ꯅꯦꯠꯋꯥꯛꯁꯦ ꯀꯩꯗꯧꯔꯕꯅꯣ ꯌꯥꯝ ꯅꯨꯡꯉꯥꯏꯇꯦ ꯃꯤꯅ ꯋꯥꯔꯤ ꯈ꯭ꯔ ꯁꯥꯟꯅꯒꯦ ꯇꯧꯕꯁꯤꯗ
ꯑꯗꯨꯅꯦ ꯁꯥꯟꯅꯗꯕꯒ ꯀꯨꯏꯕꯅꯦ ꯋꯥꯔꯤ ꯈ꯭ꯔ ꯈ꯭ꯔ ꯅꯨꯡꯉꯥꯏ ꯍꯧꯔꯛꯄꯒ ꯆꯞ ꯆꯞ ꯆꯞꯄꯨꯔꯦ ꯇꯨꯂꯦ ꯕꯦꯝꯃꯥ ꯇꯧꯔꯤꯕ
ꯀꯩꯗꯧꯔꯝꯃꯤꯅꯣ ꯅꯪꯕꯨ ꯍꯧꯖꯤꯛ
ꯆꯥꯛ ꯆꯥ ꯇꯣꯛꯑꯦ ꯑꯗꯨꯒꯤ ꯑꯗꯨꯝ ꯄꯪꯂꯩꯗ ꯂꯩꯔꯤ ꯉꯥꯏꯍꯥꯛꯇ ꯂꯩꯒꯦꯅ ꯐꯣꯜ ꯑꯣꯠꯂꯝꯕꯅꯦ ꯇꯧꯕꯝ ꯈꯪꯗꯕꯒꯤ ꯂꯥꯏꯔꯤꯛꯁꯨ ꯄꯥꯅꯤꯡꯗꯕ ꯍꯧꯖꯤꯛꯁꯦ
ꯂꯥꯏꯔꯤꯛꯇꯣ ꯉꯥꯛ ꯄꯥꯅꯕ ꯇꯧꯔꯤꯒꯦ ꯑꯦꯛꯖꯥꯝꯗꯣ ꯀꯨꯏꯗ꯭ꯔꯕꯅꯤꯅ ꯑꯩꯁꯨ ꯅꯨꯡ ꯊꯝꯃꯒꯦ ꯑꯩꯁꯨ ꯉꯥꯛ ꯄꯥꯅꯨꯒꯦ ꯀꯌꯥꯃꯨꯛ ꯑ ꯥꯄꯥꯎ ꯐꯥꯎꯅꯔꯁꯤ ꯀꯣꯟꯅꯀꯣ
ꯍꯣꯏ ꯍꯣꯏ ꯌꯥꯏ ꯌꯥꯏ
ꯎꯝ ꯊꯝꯃꯒꯦ ꯊꯝꯃꯒꯦ
ꯍꯣꯏ ꯍꯣꯏ